ꯍꯜꯂꯣ ꯇꯥꯕ꯭ꯔꯣ
ꯍꯜꯂꯣ ꯍꯜꯂꯣ
ꯇꯥꯏ ꯇꯥꯏ ꯇꯥꯕ꯭ꯔꯣ
ꯇꯥꯏꯌꯦ ꯇꯥꯏꯌꯦ ꯀꯩꯅꯣꯝ ꯐꯅꯤꯅ ꯇꯧꯈꯠꯂꯛꯏꯁꯤꯕꯣ ꯀꯩꯅꯣ ꯕꯅꯤ ꯍꯥꯏꯅ ꯇꯧꯈꯠꯂꯛꯏꯁꯤꯕꯣ
ꯑꯣ ꯑꯗꯨꯗꯤ ꯑꯗꯨꯝ ꯇꯧꯕꯤꯒꯤꯅꯤ ꯚꯥꯏ ꯃꯗꯨꯒꯤꯗꯣ ꯃꯗꯨꯒꯤꯗꯣ ꯇꯣꯛꯁꯤ
ꯑꯔꯖꯦꯟꯇꯤꯅꯥ ꯄꯣꯛꯑꯗꯧꯕꯛꯇꯪ ꯉꯥꯏ ꯌꯦꯡꯁꯦ ꯑꯌꯨꯛꯇ
ꯄꯣꯕꯗꯤ ꯄꯣꯔꯣꯣꯏꯗ ꯄꯜꯇꯤ ꯄ
ꯄꯦꯅꯥꯜꯇꯗꯤ ꯇꯧꯗꯤ ꯉꯝꯝꯕꯔꯣꯏ ꯑꯦꯅꯥꯜꯇꯤ ꯇꯧꯕꯗꯤ ꯉꯝꯃꯗꯧꯕ ꯃꯥꯂ ꯄꯦꯄꯔꯗꯣ ꯍꯩꯕꯅꯤꯅ
ꯄꯦꯅꯥꯜꯇꯤ ꯇꯧꯕ ꯀꯥꯟꯗ ꯀꯩꯅꯣꯃ ꯏꯃꯤ ꯃꯥꯔꯇꯤꯅꯦꯁ ꯄꯣꯛꯈ꯭ꯔꯕꯣ ꯍꯗ꯭ꯔꯤꯗ ꯉꯁꯥꯏꯗꯨ ꯇꯥꯕ꯭ꯔꯣ ꯍꯜꯂꯣ
ꯌꯦꯡꯗꯤ ꯌꯦꯡꯗꯕ ꯃꯥꯜꯂꯦꯗ ꯇꯨꯝꯃ ꯂꯩꯕ ꯃꯥꯜꯂꯦꯗ
ꯀꯩꯅꯣ ꯅꯪ ꯅꯪ ꯃꯤꯅ ꯉꯥꯡꯉꯁꯨ ꯋꯥ ꯉꯥꯡꯗꯦ ꯀꯔꯤ ꯇꯧꯕ꯭ꯔꯣ ꯅꯪꯒꯤꯅꯦꯅ ꯐꯧꯔꯣ
ꯇꯥꯞ꯭ꯔꯣ
ꯇꯥꯏꯌꯦ ꯅꯪ ꯇꯥꯗꯕ꯭ꯔꯣ
ꯇꯥꯏꯌꯦ ꯇꯥꯏꯌꯦ
ꯑꯗ ꯃꯤꯅ ꯉꯥꯡꯉꯒ ꯑꯦ ꯉꯔꯥꯡꯒꯤꯗꯨꯗꯤ ꯑ ꯉꯔꯥꯡ ꯑ ꯉꯁꯤ ꯑꯌꯨꯛꯀꯤꯗꯨꯗꯤ ꯀꯩꯅꯣ ꯇꯧꯏꯤꯗ ꯍꯦꯟꯕꯣꯜꯁꯨ ꯑꯅꯤꯔꯛ ꯗꯤꯀꯣꯠ ꯃꯅꯨꯡꯗ ꯇꯧꯋꯤꯗ
ꯍꯦꯟꯕꯣꯜꯗꯨ ꯗꯥꯏꯔꯦꯛ ꯁꯣꯛꯄ ꯅꯠꯇꯅꯤ ꯍꯦꯠꯇ ꯐꯥꯔꯁꯇ ꯀꯣꯛꯇ ꯄꯜꯛ ꯁꯣꯄꯅꯤꯅꯤ ꯁꯤ ꯀꯦꯟꯗ
ꯑꯗꯨ ꯑꯗꯨꯗꯤ ꯄꯨꯔꯥ ꯀꯩꯅꯣꯅꯦ ꯍꯦꯟꯕꯣꯜꯅꯦ ꯑꯁꯦꯡꯕꯗꯤ ꯃꯥ ꯃꯥ ꯃꯁꯥꯅꯅꯤꯅ ꯑꯗꯨꯗꯤ ꯗ ꯑꯦꯛꯖꯥꯝꯄꯜꯗ ꯀꯩꯅꯣ ꯑꯟ ꯇꯥꯎꯗꯣ ꯑꯦꯗꯋꯥꯇꯦꯖ ꯀꯃ ꯄꯤꯅꯤꯗ ꯑꯗꯨ ꯈꯟꯕꯗ ꯑꯁꯦꯡꯕꯗꯤ ꯑꯣꯄꯣꯅꯦꯟꯅ ꯊꯥꯕ ꯀꯥꯟꯗ ꯗꯥꯏꯔꯦꯛ ꯃꯈꯨꯠꯇ ꯗꯥꯏꯦꯛ ꯗꯥꯏꯔꯦꯛ ꯌꯨꯡꯉꯒ ꯀꯤꯛ ꯇꯤꯛ ꯇꯧ ꯋꯥꯅ ꯄꯥꯜꯂꯗꯤ ꯗꯥꯏꯔꯦꯛ ꯚꯣꯜ ꯇꯨꯍꯦꯅ ꯍꯥꯏꯕꯅꯦꯕ ꯍꯦꯟꯦꯟꯕꯣꯜ ꯅꯠꯇꯕꯤ ꯣꯜ ꯇꯨ ꯍꯦꯟ ꯍꯥꯏꯕꯅꯦꯕ ꯑꯗꯨ ꯃꯣꯏꯒꯤꯗꯨꯗꯤ ꯃꯣꯏ ꯃꯁꯥꯅ ꯍꯦꯗꯤꯡ ꯇꯧꯕ ꯀꯥꯟꯗ ꯍꯦꯗꯤꯡ ꯇꯧꯔꯒ ꯃꯥ ꯃꯥ ꯃꯀꯣꯛꯅꯅꯦꯕ ꯃꯥꯒꯤ ꯃꯀꯣꯛꯅꯅꯦꯕ ꯑꯗꯨꯒ ꯈꯨꯠ ꯁꯣꯛꯄꯅꯦꯕ ꯑꯗꯨꯗꯤ ꯄꯨꯔꯥ ꯍꯦꯟꯐꯧ ꯇꯥꯔꯦ ꯇꯁꯦꯡꯕꯗꯤ
ꯍ ꯎꯝ
ꯑꯗꯨꯕꯨ ꯏꯌꯥꯝꯕ ꯍꯁꯤꯡꯁꯨ ꯉꯝꯒꯅꯤ ꯈꯟꯕꯒꯤ ꯚꯥꯏ ꯌꯥꯝ ꯀꯟꯅ ꯀꯥ ꯍꯦꯟꯅ ꯚꯦ ꯑꯥꯔ ꯌꯦꯡꯗ꯭ꯔꯦꯕ ꯅꯝꯗ꯭ꯔꯦꯕ ꯅꯠꯇ꯭ꯔꯗꯤ ꯂꯧꯕ ꯌꯥꯅꯤꯗ
ꯍꯣꯏꯗ ꯀꯤꯞꯄꯣ ꯄꯥꯔꯇꯤꯁꯨ ꯐꯖꯅ ꯗꯤꯐꯦꯟꯁꯤꯞꯇ ꯐꯅ ꯁꯅꯥꯌꯦ ꯃꯣꯏꯁꯨ
ꯍꯣꯏ ꯍ ꯁꯥꯏ ꯃꯣꯏ ꯀꯣꯂꯥꯏꯁ ꯇꯧꯒꯦ ꯇꯧꯒꯦꯅ ꯑꯗꯨꯝ ꯇꯧꯕꯒꯤꯅꯦꯕ ꯃꯣꯏꯅ ꯍꯦꯟꯕꯗꯤ ꯅꯠꯇꯦꯗꯅ
ꯍꯥꯏꯕꯗꯤ ꯑꯔꯖꯦꯟꯇꯤꯅꯥ ꯋꯥꯏ ꯑꯔꯖꯦꯟꯇꯤꯅꯥ ꯋꯥꯏ ꯍꯥꯏꯗꯤ ꯍꯧꯖꯤꯛ ꯀꯦꯄꯣ ꯋꯥꯔꯗꯦ ꯑꯣꯏꯣꯏꯗꯨ ꯃꯣꯏ ꯀꯂꯤꯌꯥꯔꯁꯤ ꯁꯤꯡꯗꯣ ꯂ ꯗꯤꯐꯦꯟꯁꯇ ꯂꯩꯔꯒ ꯃꯊꯛꯇ ꯑꯃ ꯂꯩꯇ꯭ꯔꯦꯕ ꯁꯦꯟꯇꯔ ꯃꯊꯛꯇ ꯕꯜꯗꯣ ꯂꯥꯛꯄ ꯍꯦꯛ ꯃꯈꯥ ꯂꯥꯏ ꯂꯩꯒꯗꯕ
ꯃꯣꯏꯗꯤ ꯒ꯭ꯔꯥꯎꯟ ꯇꯪꯈꯥꯏꯁꯨ ꯌꯥꯎꯗꯦꯗ
ꯕ꯭ꯂꯣꯛ ꯇꯧꯔ ꯂꯩꯔꯦ ꯃꯣꯏꯗꯤ
ꯑꯗꯨꯅꯦ ꯗꯤꯀꯣꯠ ꯃꯄꯥꯗ ꯃꯤ ꯇꯔꯦꯠꯀꯨꯝꯕ ꯂꯩꯑꯦ ꯃꯃꯥꯡꯗ ꯃꯔꯤꯒꯨꯝꯕ ꯉꯥꯏꯔ ꯂꯩꯅꯤ ꯃꯣꯏꯗꯤ
ꯑꯥ
ꯇꯨ ꯋꯥꯟ ꯑꯅꯤ ꯁꯦꯝ ꯑꯃꯔꯒꯛꯇ ꯉꯥꯏꯔꯤꯗꯨꯗꯤ
ꯎꯝ
ꯀꯔꯤ ꯇꯧꯧꯕꯅꯤ ꯒꯦꯝꯅꯤꯅ ꯑꯣ ꯂꯥꯁꯇ ꯑꯃꯨꯛꯀ ꯏꯀ꯭ꯋꯥꯂꯥꯏꯁ ꯇꯧꯔꯒ ꯂꯩꯕꯅꯤꯅꯦ ꯑꯦ ꯀ꯭ꯂ꯭ꯂꯥꯁ ꯊꯋꯥꯔꯅꯤ ꯄꯦꯅꯥꯜꯇꯤ ꯁꯣꯏꯗ꯭ꯔꯦ
ꯍꯧꯖꯤꯛ ꯂꯩꯦꯡꯉꯣꯏꯗ ꯕꯣꯜ ꯐꯨꯠꯕꯣꯜꯁꯨ ꯂꯩꯔꯤꯅꯦ ꯂꯩꯦꯡꯉꯣꯏꯗ ꯁꯅꯥꯕꯤꯁꯤꯀꯣ
ꯂꯉꯣ ꯐꯨꯣꯁꯥꯕꯗꯤ ꯀꯩꯅꯣ
ꯍꯥꯏꯕꯗꯤ ꯒ꯭ꯔꯥꯎꯟꯗꯤ ꯌꯥꯝ ꯆꯥꯎꯒꯗꯕꯤ ꯃꯤ ꯀꯌꯥ ꯀꯌꯥꯔ ꯁꯤꯛꯁ ꯁꯤꯛꯁ ꯁꯥꯟꯅꯕ꯭ꯔꯥ ꯁꯕꯦꯟ ꯁꯦꯟ ꯌꯦꯦꯡꯉꯣꯏꯗ ꯀ ꯃꯣꯏ ꯊꯔꯥ ꯃꯣꯏꯒ꯭ꯔꯥꯎ ꯍꯣꯏ
ꯑꯣ ꯑꯗꯨꯗꯤ ꯈꯪꯗꯦ
ꯈꯨꯠꯁꯨ ꯍꯥꯞꯇꯦ ꯈꯣꯡꯅ ꯑꯗꯨ ꯁꯅꯥꯏ ꯄꯨꯊꯥꯤꯁꯤꯕꯤ ꯌꯥꯦ ꯇ ꯃꯥ
ꯃꯅꯨꯡꯉꯥꯏꯒꯅꯤ ꯅꯠꯇꯗꯤ
ꯄꯣꯣꯔꯇꯨꯀꯣꯒꯥꯏꯅ ꯄꯣꯣꯔꯇꯨꯀꯣ ꯐꯔꯁ ꯁꯋꯥꯀꯨꯋꯒꯥꯏꯅꯤ
ꯎꯝ ꯦ ꯑꯃꯤ ꯊꯥꯟ ꯂꯥꯛꯇ ꯃꯈꯣꯡ ꯃꯈꯨꯠ ꯂꯩꯇꯕ ꯑꯩꯈꯣꯏꯒꯤꯁꯨ ꯒꯦꯝ ꯌꯥꯝ ꯂꯩꯔꯤꯗꯨꯗꯤ ꯍꯟꯗꯛꯇꯤ ꯇꯦꯛꯅꯣꯂꯣꯖꯤ ꯌꯨꯁ ꯇꯧꯔꯒ
ꯎꯝ
ꯀꯔꯤ ꯇꯧꯕ꯭ꯔꯣꯁꯤꯗ ꯂꯥꯏꯔꯤꯛ ꯄꯥꯕ꯭ꯔꯣ
ꯉꯁꯤ ꯂ ꯉꯁꯥꯏ ꯑꯃꯨꯛ ꯉꯥꯏꯍꯥꯛ ꯌꯦꯡꯉꯦ ꯑꯗꯨꯒ ꯑ ꯉꯁꯥꯏ ꯇꯨꯝꯗꯕꯤꯒꯤ ꯋꯥꯏꯅꯦ ꯁꯤ
ꯀꯔꯤ ꯇꯣꯄꯤꯛ ꯌꯦꯡꯕ
ꯐꯨꯠꯕꯣꯜ ꯌꯦꯡꯕꯅꯤꯅꯦ ꯅꯣꯏ ꯑꯥꯔꯖꯦꯟꯇꯤꯅꯥꯒꯤꯗꯨ ꯌꯦꯡꯕꯤꯕꯅꯤꯅꯦ
ꯅꯠꯇꯦ ꯅꯪ ꯂꯥꯏꯔꯤꯛ ꯌꯦꯡꯉꯕꯗ ꯀꯔꯤ ꯇꯣꯄꯤꯛ ꯌꯦꯡꯕ꯭ꯔꯕꯅꯤꯗ ꯂꯥꯏꯔꯤꯛ ꯄꯥꯕꯗ
ꯑꯔꯖꯤꯗꯤ ꯌꯦꯅꯤꯗ
ꯎꯝ ꯔ ꯈ ꯌꯦ ꯂꯩꯣꯅ
ꯕꯤꯌꯣꯒꯤ ꯔꯤꯖꯅꯤꯡ ꯌꯦꯡꯎꯨꯅꯤꯌꯥ ꯁꯋꯥꯏ ꯈꯣꯠꯄ ꯍꯥꯏꯗꯦ
ꯋꯥꯗ꯭ꯔꯗꯤ ꯑꯥꯏ ꯕꯤ ꯄꯤ ꯑꯦꯁꯀꯤꯔꯣ ꯑꯦꯁ ꯕꯤ ꯑꯥꯏꯒꯤꯔꯣ
ꯁꯄꯤꯤ ꯍꯥꯏꯒꯤꯦ
ꯑꯦꯁꯕꯤ ꯑꯏ ꯂꯈꯔꯥ ꯂꯨꯕꯅꯦꯅꯦ
ꯍꯣꯏ ꯐꯖꯜ ꯂꯨꯋꯥꯁ ꯏꯁꯀꯤꯇꯒ ꯑꯦꯔꯦꯟꯖꯃꯦꯟꯗꯨ ꯋꯥ ꯁꯇꯦꯡꯒꯧꯗ ꯍꯥꯡꯕ
ꯀ꯭ꯔꯤ ꯑꯦꯔꯦꯟꯖꯃꯦꯟꯗꯣ ꯑꯣ ꯁꯤꯇꯤꯡ ꯑꯦꯔꯦꯟꯖꯃꯦꯟ ꯔꯣ
ꯍ
ꯁꯤ ꯑꯦꯔꯦꯟꯖꯃꯦꯟꯗꯤꯚꯥꯏ ꯀ ꯀꯣꯠꯇꯣ ꯀꯣꯠ ꯀꯣꯠꯇꯨ ꯅꯝꯔꯒ ꯐꯥꯔꯁ ꯂꯧꯊꯣꯛꯎꯔꯒ
ꯋꯥ ꯑꯗꯨ ꯄꯤꯌꯣꯒꯤꯗꯤ ꯗꯥꯏꯒ꯭ꯔꯥꯝ ꯃꯔꯤ ꯃꯉꯥ ꯊꯣꯏꯅꯦ ꯉꯁꯥꯏ ꯃꯥꯅ ꯌꯦꯛꯄꯗꯁꯨ ꯗꯥꯏꯒ꯭ꯔꯥꯝ ꯃꯔꯤꯒꯨꯝꯕ ꯌꯦꯛꯑꯦꯕ
ꯑꯗꯨ ꯑꯗꯨꯣ ꯗꯤꯗꯛꯁꯟ ꯃꯦꯊꯣꯠ ꯇꯧꯅꯦꯕ
ꯃꯇꯝ ꯆꯪꯉꯦꯕ
ꯏꯝꯐꯝꯝ ꯆꯪꯗꯤ ꯆꯪꯕꯅꯦ ꯍꯥꯏꯕꯗꯤ ꯄꯣꯁꯤꯕꯤꯂꯤꯇꯤꯁꯤꯡꯗꯣ ꯂꯣꯏ ꯂꯧꯊꯣꯛꯄꯅꯦꯕ ꯑꯗꯨꯒ ꯍꯣꯔꯦꯟ ꯁꯤ ꯌꯥꯔꯣꯏ ꯍꯥꯏꯕ ꯃꯇꯝꯗ ꯀꯛꯊꯣꯛ ꯃꯕ ꯍꯣꯏ ꯂꯩꯇꯦꯅ ꯑꯣꯐꯤꯁꯥꯔ ꯑꯣꯐꯤꯁꯥꯔ ꯑꯣꯟꯒꯦꯔꯗꯤ ꯑꯗꯨ ꯇꯧꯕ ꯇꯥꯕꯅꯤꯅꯦ
ꯋꯥ ꯍꯤꯗꯥꯛ ꯆꯥꯕꯔꯥꯠꯇꯝ ꯅꯤꯡ꯭ꯔꯦ
ꯑꯁ ꯑꯩꯗꯤ ꯄꯨꯡ ꯃꯔꯤ ꯃꯉꯥꯔ ꯃꯉꯥꯁꯨ ꯌꯥꯎꯗꯦꯗ ꯉꯔꯥꯡ ꯄꯨꯡ ꯑꯃꯗ ꯇꯨꯝꯂꯒ ꯄꯨꯡ ꯑꯍꯨꯝ ꯑꯍꯨꯝꯗ ꯍꯧꯒꯠꯈ꯭ꯔꯦ ꯅꯨꯡꯊꯤꯟꯗ ꯑꯃꯨꯛꯀ ꯄꯨꯡ ꯇꯔꯨꯛ ꯑꯗꯨꯋꯥꯏꯗ ꯇꯨꯝꯕꯗ ꯄꯨꯡ ꯇꯔꯦꯠꯇ ꯋꯥꯠꯈ꯭ꯔꯦ ꯉꯁꯥꯏ ꯆꯥꯛ ꯆꯥꯔꯒ ꯄꯨꯡ
ꯎꯝ
ꯎꯝ ꯑꯃꯗꯒꯤ ꯑꯅꯤ ꯐꯥꯎ ꯇꯨꯝꯃꯦ ꯑꯗꯨ ꯈꯛꯇꯪ ꯉꯁꯦ ꯐꯥꯏꯗ
ꯑꯔꯤ ꯄꯥꯗ
ꯄꯌꯦ ꯄꯌꯦ ꯄ ꯑꯥ
ꯄꯨꯨꯡ ꯄꯨꯨꯡ ꯆꯥꯄꯥꯒꯦ
ꯄꯨꯡ ꯑꯃꯗꯒꯤ ꯑꯅꯤ ꯑꯅꯤꯗꯒꯤ ꯃꯔꯤꯐꯥꯎ ꯄꯥꯏ ꯄꯨꯡ ꯑꯅꯤ ꯐꯥꯎ ꯄꯥꯏ ꯑꯗꯨꯒ ꯐꯣꯔꯝ ꯐꯤꯜ ꯑꯞ ꯇꯧꯕ ꯃꯔꯤꯗꯒꯤ ꯇꯔꯨꯛ ꯐꯥꯎ ꯑꯁ ꯀꯨꯏꯑꯦꯕ ꯄ꯭ꯔꯣꯁꯦꯁ ꯑꯦꯁꯣ ꯑꯥꯏ ꯕꯤ ꯄꯤ ꯑꯦꯁ ꯀ ꯑꯦꯁꯣꯒ ꯄꯤꯌꯣꯒꯤꯗꯣ ꯇꯧꯁꯤꯟꯕꯅꯤꯃ ꯍꯟꯗꯛꯀꯤꯗ ꯃꯣꯏꯒꯤꯗꯣ ꯉꯁꯥꯏꯗ ꯔꯨꯜꯁ ꯈꯔ ꯆꯦꯟꯖ ꯇꯧꯕꯒꯤ ꯉꯥꯎ ꯄꯥꯔꯁꯦꯟꯇꯦꯖ ꯁꯤꯁꯇꯦꯝꯗ ꯃꯣꯏ ꯆꯦꯟꯖ ꯇꯧꯋꯦꯕ ꯃꯣꯏꯅ ꯐ ꯐ꯭ꯂꯞ ꯃꯦꯟꯕꯗꯣ
ꯎꯝ
ꯑꯗ ꯏꯅꯦ ꯅꯃꯅ ꯂꯣꯏꯔꯦ ꯍꯧꯖꯤꯛꯇꯤ ꯅꯪ ꯐꯤꯜ ꯑꯞ ꯇꯧꯈ꯭ꯔꯕꯣ ꯑꯦꯝ ꯕꯤ ꯄꯤ ꯑꯦꯁ ꯀꯗꯣ
ꯆꯧꯗꯔꯤ ꯅꯁꯇ ꯀ ꯇꯨꯝꯃꯔ
ꯂꯥꯁ ꯗꯦꯠ ꯗꯦꯠ ꯇ꯭ꯋꯦꯟꯇꯤ ꯋꯥꯟ ꯑꯣꯏꯕꯝ ꯇꯧꯕꯅꯦ ꯃꯇꯝꯗꯤ ꯂꯩꯔꯤ ꯑꯗꯨꯒ ꯑꯗꯨꯝ ꯇꯧꯔꯣ ꯅꯦꯛꯁ ꯇꯥꯏꯝ ꯑꯦꯛꯖꯥꯝ ꯁꯦꯟꯇꯔ ꯇꯥꯗ꯭ꯔꯗꯤꯃꯒ
ꯍꯣꯏ
ꯍꯟꯗꯛꯇꯤ ꯍꯟꯗꯛꯇꯤ ꯚꯦꯀꯦꯟꯁꯤꯁꯨ ꯌꯥꯝꯃꯅꯤ ꯄꯤꯌꯨꯒꯤꯁꯨ ꯈꯪꯗꯦ ꯄ꯭ꯔꯤꯝꯁ ꯄ꯭ꯔꯤꯂꯤꯝꯁ ꯐꯥꯎꯔꯗꯤ ꯃꯦꯟꯁꯇꯤ ꯊꯥꯕ ꯌꯥꯕ ꯊꯥꯕ ꯇꯥꯔꯦꯗꯅ ꯀꯩꯅꯣ ꯅꯨꯄꯤ ꯈꯛꯇ ꯋꯥꯔꯤ ꯁꯥꯔꯒ ꯅꯨꯄꯥꯈꯣꯏ ꯋꯥꯔꯤ ꯁꯥꯕꯗ ꯇꯨꯃꯤꯟꯅ ꯂꯩꯔꯤꯁꯦ ꯅꯨꯄꯤꯕꯨꯗꯤ ꯃꯦꯆꯤꯟ ꯌꯥꯝꯃꯦꯅ ꯍꯥꯏꯌꯦꯅꯦ ꯇꯥꯏꯌꯦꯅꯦ
ꯑ ꯍ ꯅꯨꯄꯤꯕꯨꯗꯤ ꯃꯆꯤꯟ ꯌꯥꯝꯗ꯭ꯔꯗꯤ ꯌꯥꯔꯣꯏꯅꯦ
ꯅꯪꯁꯦ ꯅꯨꯄꯤ ꯑꯃꯛꯇ ꯋꯥꯔꯤ ꯁꯥꯕ ꯅꯠꯇꯦ ꯑꯩ ꯑꯇꯣꯞꯄ ꯑꯃ ꯋꯥꯔꯤ ꯁꯥꯕ ꯀꯥꯟꯗ ꯅꯪꯁꯨ ꯁꯥꯔꯝꯃꯦ ꯍꯥꯏꯌꯦ
ꯀꯅꯥ ꯀꯅꯥ ꯑꯣꯏꯕꯨ ꯆꯥꯔꯂꯨ ꯀꯣ ꯅꯪꯁꯦ ꯑꯩꯅ ꯀꯥꯞꯄ ꯂꯥꯏꯟ ꯃꯌꯥꯝꯗꯨ ꯅꯅ ꯑꯃꯨꯛ
ꯀꯥꯞꯄ ꯅꯠꯇꯗ ꯃꯣꯏꯅ ꯍꯥꯏꯁ ꯁꯦ ꯑꯩ ꯃꯤꯃ ꯋꯥꯔꯤ ꯁꯥꯔꯝꯃꯦ ꯁꯤꯂꯣꯡꯗ ꯂꯩ ꯍꯥꯏꯌꯦ ꯑꯗꯣ ꯁꯤꯂꯣꯡꯗꯗꯤ ꯀꯅꯥ ꯂꯩꯒꯔꯣ ꯅꯪ ꯈꯛꯇꯅꯤꯅ
ꯍꯣꯏ
ꯎꯝ ꯑꯗꯨꯒ ꯑꯗꯨꯒ ꯈꯥꯏꯕꯒ ꯁꯥꯔꯤ ꯍꯥꯏꯔꯤꯅ ꯃꯣꯏꯅ ꯍꯥꯏꯕꯗꯣ
ꯑꯣ ꯅꯪ ꯑꯅ ꯑꯗꯨ ꯌꯥꯝ ꯒ꯭ꯌꯥꯟ ꯇꯥꯅ ꯂꯧꯕ ꯑꯩꯉꯣꯟꯗ ꯈꯥ ꯌꯦꯟ ꯂꯧꯕ
ꯑꯩꯈꯣꯏꯗꯤ ꯁꯥꯊꯤ ꯈꯥꯏꯔꯁꯨ ꯑꯩꯈꯣꯏꯗꯤ ꯌꯥꯝ ꯁꯥꯊꯤꯅ ꯈꯥꯏꯗꯅ ꯃꯣꯏ ꯍꯥꯏꯕ ꯉꯝꯗꯦꯕ ꯅꯪꯕꯨꯗꯤ ꯅꯪ ꯅꯪꯕꯨꯗꯤ ꯈꯥꯏꯒꯅꯨꯅ ꯍꯥꯏꯕꯤ ꯍꯥꯏꯌꯦꯅꯦ
ꯕ꯭ꯂꯦꯛ ꯄꯤꯡꯒꯤ ꯔꯣꯖꯤꯅ ꯊꯥꯕꯗꯨꯔꯣ
ꯍꯥ
ꯕ꯭ꯂꯦꯛ ꯄꯤꯟꯒꯤ ꯔꯣꯖꯤ ꯍꯥꯏꯅ ꯊꯥꯕꯗ꯭ꯔꯣ
ꯑꯦ ꯈꯪꯗꯗ ꯑꯗꯨꯗ ꯀꯅꯥꯅ ꯅꯝꯕꯔ ꯑꯩ ꯃꯤꯡꯁꯨ ꯁꯦꯚ ꯇꯧꯗꯦꯗ ꯅꯝꯕꯔ ꯅꯝꯕꯔꯅ ꯑꯗꯨꯝ ꯇꯧꯔꯒ
ꯑꯗ ꯕ꯭ꯂ ꯄꯤꯟꯛ ꯔꯣꯖꯤꯗꯤ ꯕ꯭ꯂꯦꯛ ꯄꯤꯡꯒꯤ ꯔꯣꯖꯤ ꯕ꯭ꯂꯦꯛ ꯄꯤꯡꯒꯤ ꯔꯣꯖꯤꯅ ꯊꯥꯕꯗ ꯃꯤ ꯌꯥꯝ ꯌꯥꯝ ꯑ ꯌꯥꯝ ꯁꯥꯊꯤꯕ ꯁꯥꯏꯅꯦ ꯑꯗꯨ ꯅꯨꯄꯤꯗꯣ
ꯈꯪꯗ ꯍꯦ ꯑꯗꯨꯗꯤ ꯑ ꯅ ꯋꯥꯔꯤ ꯁꯥꯕ
ꯈꯥꯏꯕꯅꯦꯕ ꯑꯩꯅ ꯈꯥꯏꯔ ꯃꯥꯗ
ꯅꯪꯅ ꯈꯔ ꯈꯥꯏꯔꯦ
ꯑ ꯑꯃꯗꯤꯗꯤ ꯁꯥꯏꯌꯦ ꯅꯪꯒ ꯀꯣꯂꯦꯖ ꯇꯝꯃꯤꯟꯅꯔꯝꯃꯦ
ꯑꯃ ꯁꯥ ꯍꯥꯏꯕ
ꯀꯩꯅꯣ ꯑꯩꯒꯤ ꯑꯩꯒꯤ ꯀꯣꯂꯦꯖ ꯇꯝꯃꯤꯟꯅꯕ ꯅꯨꯄꯤ ꯂꯩꯕ꯭ꯔꯣ
ꯍꯜꯂꯣ
ꯅꯪꯒ ꯀꯣꯂꯦꯖ ꯇꯝꯃꯤꯟꯅꯔꯝꯃꯦꯌꯦ
ꯀꯅꯥꯅ ꯍꯥꯏꯕ ꯅꯪ ꯑꯩ ꯑꯩꯅꯦꯕ ꯀꯃꯥꯏ
ꯑꯥꯎ ꯅꯪꯒ ꯀꯣꯂꯦꯖ ꯇꯝꯃꯤꯟꯅꯔ ꯃꯥꯅ ꯍꯥꯏꯕꯅꯤꯗ ꯅꯪꯅꯤ ꯑꯩꯅ ꯄꯟꯖꯥꯕꯇ ꯇꯝꯃꯦꯌꯦꯃ ꯍꯧꯖꯤꯛ ꯍꯧꯖꯤꯛ
ꯄꯟꯖꯥꯕꯇ ꯍꯧꯖꯤꯛ ꯇꯝꯃꯦꯕ
ꯃꯥꯥꯡꯗꯣꯏ ꯅꯪꯅ ꯍꯣꯏ ꯅꯪꯅ ꯑꯩꯒꯤ ꯑꯩ ꯑꯩꯉꯣꯟꯗꯁꯨꯨ ꯋꯥꯔꯤ ꯁꯥꯎꯋ ꯍꯥꯏꯅ ꯊꯥꯕꯤ ꯑꯗꯨꯒꯤ ꯇꯧꯔꯛꯄꯅꯦ
ꯗꯤ ꯀꯃꯤꯅꯥꯝ ꯅꯠꯇꯦꯗꯤ ꯁꯛꯁꯨ ꯈꯪꯗꯦ
ꯎꯝ ꯎꯥ ꯑꯗꯨꯗꯤ ꯈꯪꯗꯦ ꯃꯥꯅ ꯀꯣꯂꯦꯖ ꯇꯝꯃꯤꯟꯅꯔꯦꯅ ꯍꯥꯏ
ꯎꯝ ꯍꯥꯏꯖꯤꯕ ꯑꯣꯏꯔꯝꯒꯅꯤ
ꯃꯥꯅ ꯇꯥꯃꯤꯟꯅꯔꯦ ꯍꯥꯏꯅ ꯍꯥꯏꯔꯤꯅꯤ ꯈꯪꯉꯤ ꯍꯪꯤꯅꯤ ꯅꯪꯕꯨ
ꯌꯥꯝ ꯌꯥꯝ ꯇꯥꯃꯤꯟꯅꯅꯤꯡꯕ ꯑꯣꯏꯕ ꯖꯥꯠꯅꯤꯅꯦ ꯃꯥꯁꯦ
ꯎꯝ
ꯑꯁ ꯈꯪꯗꯔꯦꯗꯥ
ꯍꯜꯂꯣ
ꯍ ꯑꯍ ꯁꯥꯡꯁꯤꯁꯦ ꯑꯩꯗꯤ ꯍꯠ ꯔꯥꯏꯁ ꯏꯁꯣꯔ ꯂꯩ ꯍꯨꯃꯥꯡ ꯆꯥꯎꯃꯟꯕꯒꯤ
ꯑꯇꯩ ꯑꯗ
ꯇꯥꯕ꯭ꯔꯦ
ꯇꯥꯏ ꯀꯩ ꯇꯧꯋꯦꯕ
ꯑꯁ ꯅꯪ ꯉꯁꯥꯏ ꯋꯥꯔꯤ ꯁꯥꯕ ꯇꯟꯕ ꯍꯧꯔꯦꯗ ꯅꯨꯄꯤ ꯅꯨꯄꯤ ꯋꯥꯔꯤ ꯁꯥꯕ ꯀꯥꯟꯗ ꯃ ꯆꯤꯠꯄꯦ ꯆꯠꯄꯦ ꯉꯥꯡꯉꯦ ꯍꯥꯏ ꯑꯩꯉꯣꯟꯗꯗꯤ ꯇꯥꯕ꯭ꯔꯣ ꯇꯥꯕ꯭ꯔꯥ ꯍꯥꯏꯁꯨ ꯍꯥꯏꯥꯏꯗꯦ
ꯅꯠꯇꯦ ꯅꯪꯗꯤ ꯑꯩꯅ ꯉꯥꯡꯕꯗ ꯇꯥꯗꯕ ꯃꯥꯜꯂꯦ
ꯀꯃꯥꯏꯅ ꯇꯥꯒꯔꯣ ꯅꯉꯥꯡꯁꯨ ꯅꯥꯡꯗ꯭ꯔꯒ ꯇꯥꯕ꯭ꯔꯣ ꯇꯥꯕ꯭ꯔꯣ ꯍꯥꯏꯁ ꯍꯥꯏꯗꯤ ꯇꯥꯔꯨ
ꯎꯝ ꯁꯤꯔꯤ ꯇꯧ ꯍꯥꯏꯕ꯭ꯔꯣ ꯅꯪ ꯍꯧꯖꯤꯛ ꯍꯥꯏꯕꯗꯣ
ꯍꯥꯎꯗ꯭ꯔꯦ ꯍꯥꯏꯔꯔꯣꯏꯒꯦ
ꯑꯃꯨꯛ ꯇꯧꯔꯣ